ꯍꯂꯣ
ꯍꯜꯂꯣ ꯇꯥꯔꯕꫭ
ꯑꫭ ꯇꯥꯔꯦ ꯇꯥ ꯍꯜꯂꫭ
ꯅꯪ ꯌꯥꯝ ꯇꯞꯄꯗꯧ ꯇꯧꯋꯦ ꯔꯦꯁꯄꯣꯟꯁꯇꯣ ꯅꯪꯒꯤ
ꯇꯥꯔꯕꯣ ꯑꯩꯒꯤꯖꯦ ꯑ ꯑꯃꯨꯛ ꯌꯥꯎꯕꯅꯦ ꯍꯧꯔꯛꯄꯗ ꯇꯥꯔꯕꫭ ꯐꯖꯅ ꯑ
ꯑꯣꯀꯦ ꯅꯨꯡꯁꯥꯖꯦ ꯑꯔꯣꯏꯕꯤ ꯁꯥꯏ ꯍꯥꯏꯕ
ꯃꯝꯖꯤꯟ ꯇꯧꯋꯦ ꯑꯈꫭꯏ ꯁꯥꯏꯗ
ꯁꯥꯔꯒ ꯑꯈꫭꯏꯒꯤ ꯀꯩ ꯍꯥꯏꯇꯥꯔꯦ ꯍꯦꯛꯇ ꯑꯣꯝꯆꯥꯛꯅꯕ ꯑꯃ ꯌꯥꯎꯋꯤ ꯂꯩꯕꯝ ꯈꯪꯗꯕꯤ ꯑꯃ
ꯎꯝ ꯑꯗꯣ ꯑꯗꯥꯋꯥꯏꯗꯅ ꯈꯔꯗꯤ ꯐꯔꯝꯅꯤ ꯎ ꯋꯥ ꯈꯔ ꯍꯧꯕꯩ ꯁꯥꯏꯗꯗꯤ ꯎ ꯋꯥꯖꯨ ꯑꯝꯇ ꯎꯗꯦ ꯍꯥꯏꯕ
ꯎꯝ ꯑꯗꯨ ꯑꯗꯨꯅꯤꯅꯦ ꯅꯣꯏꯗꯣ ꯋꯥꯔꯝꯅꯤ ꯇꯧꯔꯤꯗꯣ
ꯋꯥꯅꯤ ꯍꯥꯏꯖꯨ ꯑꯃ ꯑꯃꯒꯤ ꯅꯥꯀꯟꯗ ꯑꯃ ꯌꯨꯝꯅꯤ ꯂꯩꯁꯟꯅꯩꯖꯤꯡꯁꯦ ꯒ꯭ꯌꯥꯟ ꯃꯦꯟ ꯑꯝ ꯇꯥ
ꯑꯗꯒꯤ ꯍꯥꯏꯗꯤ ꯌꯨꯝꯗꫭ ꯆꯦꯛ ꯉꯥꯛꯇꯅꯤꯅ ꯑꯗꯩ ꯐꯨꯗꯣꯛꯅꯔꯛꯄ ꯃꯅꯤꯟ ꯃꯌꯥꯝꯗꫭ
ꯎꯝ
ꯊꯪꯅꯔ ꯂꯩꯔꯒ ꯑꯗꯩ ꯎ ꯋꯥꯖꯨ ꯑꯝꯇ ꯍꯧꯗ꯭ꯔꯦ ꯀꯨꯜ ꯗꯥꯎꯟ ꯇꯧꯅꯕ ꯄꯣꯠꯇꯣ ꯑꯝꯇ ꯂꯩꯇꯦ ꯍꯥꯏꯇꯥꯔꯦ
ꯎꯝ ꯔꯣꯖꯦ ꯂꯣꯛꯇꯥꯛꯀ ꯆꯠꯂꯨꯔꯕꫭ
ꯗꯃꯥꯥ ꯆꯠꯂꯦꯗ
ꯍꯥꯏꯗꯤ ꯈꯪꯅꯕ ꯃꯤ ꯂꯩꯕ꯭ꯔ ꯅꯠꯇ꯭ꯔꯒ ꯍꯥꯏꯗꯤ ꯁꯨꯝ ꯀꯣꯏꯕ ꯑꯣꯏꯅ ꯆꯠꯄ꯭ꯔꯕ
ꯑꯦ ꯑꯩꯈꯣꯏ ꯄꯨꯂꯞ ꯀꯣꯏꯕ ꯈꯣꯠꯄ ꯄꯨꯟ ꯄꯨꯟ ꯆꯠꯃꯤꯟꯅꯕꯗꯨꯅꯤ ꯀꯩꯅꯣ
ꯑꯣ ꯑꯃ ꯀꯩꯅꯣꯒꯤ ꯇꯧꯔ ꯆꯠꯄꯗꫭ
ꯑꯗꯨ ꯑꯗꯨ ꯏꯁꯇꯦꯗꯨꯗꯤ ꯇꯧꯗ꯭ꯔꯦꯗ
ꯑꯣ ꯑꯗꯨꯗꯤ ꯅꯣꯡꯃ ꯅꯣꯡꯃꯗꯤ ꯇꯧꯔꯨ ꯌꯥꯞꯖꯥꯠꯅꯤ ꯍꯥꯏꯗꯤ ꯑꯈꯣꯏꯒꯤ ꯀꯩꯅꯣ ꯒꯦꯁ ꯍꯥꯎꯁ ꯑꯃ ꯂꯩꯌꯦꯕ
ꯅꯣꯏꯒꯤ
ꯑ
ꯑꯦ ꯑꯗꯨꯗꯤ ꯑꯁ ꯌꯥꯝ ꯊꯤ ꯐꯔꯦ ꯀꯩꯅꯣ ꯑꯗꯨꯗꯤ ꯆꯞ ꯆꯥꯔꯦ ꯑꯈꯣꯏ ꯆꯠꯁꯦꯅ ꯍꯥꯏꯅꯔꯝꯃꯤꯅꯦꯕ ꯑꯈꯣꯏꯁꯦ ꯀꯩ ꯍꯥꯏꯇꯥꯔꯦ ꯑꯃ ꯅꯠꯇ꯭ꯔ ꯑꯃ ꯑꯗꯨꯝ ꯁꯪꯅꯗꯕ ꯍꯥꯏꯇꯥꯔꯦ ꯑꯩꯈꯣꯏ ꯇꯤꯝ ꯑꯃ ꯂꯩꯌꯦꯕ
ꯑꯥ
ꯑꯗꯨꯒ ꯑꯈꯣꯏ ꯑꯗꯨ ꯅꯨꯄꯥ ꯇꯤꯝꯗꯣ ꯑꯈꯣꯏ ꯆꯠꯁꯦꯅ ꯍꯥꯏꯅꯩꯖꯦ ꯀꯨꯏꯔꯦ ꯊꯥ ꯃꯉꯥ ꯇꯔꯨꯛꯃꯨꯛ ꯍꯦꯜꯂꯑꯝꯃꯅꯤ ꯑꯗꯨ ꯇꯥꯏꯃꯤꯡ ꯑꯃ ꯅꯠꯇ꯭ꯔꯒ ꯑꯈꯣꯏ ꯑꯃꯖꯦ ꯑꯗꯨꯝ ꯋꯥꯠꯄ ꯍꯥꯏꯇꯥꯔꯦ
ꯑ
ꯑꯗꯨ ꯍꯟꯗꯛꯇꯤ ꯆꯠꯂꯁꯤꯀꯣꯅ ꯍꯥꯏꯅꯔꯛꯑꯦ ꯑꯃꯨꯛ ꯑꯩꯈꯣꯏ ꯃꯥ ꯅꯥꯕꯩ ꯂꯩꯔꯦ ꯉꯁꯤꯁꯨ ꯃꯣꯏ ꯄꯤꯛꯅꯤꯛ ꯆꯠꯈꯤꯌꯦ ꯀꯩꯅꯣꯗ ꯆꯥꯎꯕ ꯆꯤꯡ ꯍꯥꯏꯅꯥ ꯑꯃ ꯂꯩꯕꯅꯦ ꯑꯗꯨꯗ ꯑꯩ ꯌꯥꯎ ꯑꯥ ꯌꯥꯎꯗ꯭ꯔꯤꯅꯦ ꯀꯩꯅꯣ ꯇꯧꯕ ꯑꯩꯈꯣꯏ ꯃꯥ ꯅꯕꯒꯤ ꯁꯦꯕꯥ ꯇꯧ ꯂꯩ
ꯆꯥꯎꯕ ꯆꯁꯤꯡꯗꯨꯕꯨ ꯒꯥꯔꯤꯒ ꯊꯧꯒꯠꯄ ꯌꯥꯖꯔꯥ ꯃꯣꯏꯅ ꯆꯠꯂꯤꯗꯨꯕꯨ
ꯌꯥꯏ ꯍꯥꯏꯝꯅꯦ ꯑꯥꯕꫭꯛ
ꯑꯣ
ꯑꯗꯨ ꯅꯣꯏꯒꯤ ꯀꯩꯅꯣꯗꯣ ꯍꯧꯖꯤꯛꯀꯤꯗꯣ ꯒꯦꯁ ꯍꯥꯎꯁꯇꯣ
ꯑ
ꯆꯥꯔꯖ ꯀꯌꯥ ꯀꯌꯥ ꯂꯧꯒꯦ ꯅꯣꯡꯃꯒꯤ
ꯆꯥꯔꯖꯇꯣ ꯀꯩꯅꯣ ꯍꯥꯏꯗꯤ ꯅꯥꯏꯠ ꯑꯩꯈꯣꯏ ꯗꯦ ꯏꯁꯇꯦꯒꯤꯅ ꯄꯔ ꯄꯔꯁꯦꯟꯗ ꯊ꯭ꯔꯤ ꯍꯟꯗ꯭ꯔꯦꯗꯂꯥ ꯀꯩꯅꯣꯝ ꯂꯧꯕꯅꯦꯕꯥ
ꯎꯝ
ꯑꯗꯨꯗꯨꯒ ꯅꯥꯏꯠꯀꯤꯅ ꯐꯥꯏꯚ ꯍꯟꯗ꯭ꯔꯦꯠꯂ ꯀꯩꯝꯅꯣ ꯂꯧꯕꯅꯦ
ꯑꯣ ꯆꯠ ꯆꯠ
ꯑꯗꯨꯒ ꯃꯩꯁꯤꯡ ꯀꯩꯀꯥ ꯂꯣꯏ ꯀꯤꯠꯆꯟ ꯀꯩꯀꯥ ꯂꯣꯏ ꯂꯩꯔꯝꯃꯅꯤ ꯑꯗꯨꯒꯤꯗꯣ ꯍꯥꯏꯗꯤ ꯆꯠꯇꯨꯕ ꯅꯨꯃꯤꯠꯁꯤꯡꯗꯣ ꯑꯩꯈꯣꯏꯅ ꯍꯥꯏꯗꯤ ꯀꯩꯒꯨꯝꯕ ꯃꯣꯏ ꯕꯨꯛ ꯍꯟꯗꯛꯇꯤ ꯍꯥꯟꯅꯒ ꯃꯥꯟ ꯃꯥꯟꯗ꯭ꯔꯦꯕ ꯃꯤ ꯄꯠ ꯂꯥꯛꯑꯦꯕ ꯃꯔꯛ ꯑꯃꯨꯛ ꯇꯠꯂꯨꯔꯕꯅꯦꯕ
ꯎꯝ
ꯏꯔꯥꯡ ꯈꯥꯔ ꯐꯔꯛꯄꯩꯁꯤꯗ ꯆꯠꯐꯝ ꯑꯇꯩꯗ ꯄꯥꯛ ꯂꯩꯔꯛꯇ꯭ꯔꯦꯅ ꯍꯧꯖꯤꯛꯇꯤ ꯑꯗꯨꯅ ꯂꯣꯛ ꯆꯥꯛꯇ ꯂꯣꯏ ꯇꯥꯔꯛꯄꯅꯦꯕ
ꯎꯝ
ꯑꯗꯨꯗꯨꯅ ꯑꯗꯨꯝ ꯍꯥꯏꯗꯤ ꯍꯞꯇꯥ ꯑꯅꯤ ꯑꯍꯨꯝ ꯃꯨꯛꯀꯥ ꯋꯥꯠꯂꯤꯀꯥꯟꯗ ꯕꯨꯛꯀꯥ ꯂꯣꯏ ꯇꯧꯅꯔꯦ ꯍꯧꯖꯤꯛꯀꯥꯟ
ꯑꯣꯀꯦ ꯍꯥꯏꯗꯤ ꯄꯦꯟꯗꯤꯡꯁꯦ ꯌꯥꯝ ꯂꯩꯌꯦꯕ ꯕꯨꯛꯀꯤ
ꯎꯝ ꯕꯨꯛꯀꯤ ꯄꯦꯟꯗꯤꯡ ꯐꯖꯅ ꯂꯩ ꯄꯩꯁꯥꯁꯨ ꯍꯥꯟꯅ ꯊꯤꯖꯤꯟꯅꯔꯒ ꯑꯩ ꯊꯝꯅꯔꯦ ꯋꯤꯛꯀꯦꯟꯗꯗꯤ ꯗꯥꯏꯔꯦꯛ ꯀꯩꯅꯣ ꯀꯣꯟꯅꯗꯕꯤꯅꯦ ꯕ꯭ꯔꯣ ꯎꯄꯥꯏ ꯂꯩꯇꯦ ꯍꯥꯏꯔꯤꯕꯥ ꯑꯩ ꯊꯥꯗꯣꯛꯑꯦ
ꯑꯣ
ꯋꯤꯀꯦꯟꯗ ꯂꯥꯛꯄ ꯃꯤ ꯃꯌꯥꯝꯁꯤꯗꯤ
ꯃꯥ ꯑꯗꯣ ꯆꯠꯁꯦ ꯆꯠꯁꯦ ꯑꯩꯈꯣꯏ ꯀꯩꯅꯣ ꯇꯧꯁꯦ ꯑꯗꯨꯝ ꯊꯦꯡꯅꯔꯒ ꯑꯩꯈꯣꯏꯗꯣ ꯆꯠꯁꯦꯅꯁꯨ ꯍꯥꯏꯅꯕ ꯀꯨꯏꯔꯕꯅꯤ ꯆꯠꯁꯨ ꯆꯠꯄ ꯐꯪꯗꯕꯗꯣ ꯍꯟꯗꯛꯇꯤ ꯇꯧꯔꯁꯦ ꯅꯪꯒꯤꯁꯨ ꯅꯣꯏ ꯇꯤꯝ ꯂꯩꯇ꯭ꯔꯣ ꯈꯔꯥ
ꯍꯣꯏ ꯂꯩꯌꯦ ꯑꯗꯨꯕꯨꯗꯤ ꯃꯣꯏꯁꯨ ꯆꯠꯁꯦ ꯆꯠꯁꯦ ꯍꯥꯏꯕꯅꯤ
ꯌꯥꯏꯌꯦ ꯑꯗꯨ ꯇꯧꯔꯒ ꯑꯩꯈꯣꯏꯁꯨ ꯑꯩꯈꯣꯏ ꯇꯤꯝ ꯈꯔ ꯇꯧꯔꯒ ꯄꯨꯟꯅ ꯆꯠꯈꯥꯏꯔꯒ ꯅꯩꯔꯨꯔ ꯂꯣꯏꯔꯦ ꯀꯩꯅꯣ
ꯑꯥ ꯏꯔꯣꯏꯕ ꯈꯣꯠꯄꯥ ꯂꯣꯏ ꯍꯩꯕ ꯅꯠꯇ꯭ꯔꯣ ꯕꯔꯣ
ꯑꯁ ꯏꯔꯣꯏꯕꯨ ꯀꯔꯤꯅꯣꯅꯦ
ꯑꯣ ꯌꯥꯔꯦ ꯑꯗꯨ ꯑꯣꯏꯗꯤ ꯃꯣꯏ ꯂꯥꯐ ꯖꯦꯀꯦꯠ ꯂꯣꯏ ꯂꯩꯕꯅꯤꯗ ꯑꯩꯈꯣꯏꯒꯤ
ꯂꯥꯏꯐ ꯖꯦꯀꯦꯠ ꯂꯩꯔꯗꯤ ꯑꯗꯨ ꯀꯥꯔꯗ ꯄꯤ ꯇꯥꯔꯦ ꯀꯩꯅꯣ
ꯑꯥ
ꯂꯥꯏꯐ ꯖꯦꯀꯦꯠꯄꯨ ꯂꯩꯔꯗꯤ ꯀꯦꯝ ꯀꯤꯅꯤꯡꯉꯥꯏ ꯑꯣꯏꯗꯦꯗ
ꯑꯈꯣꯏꯒꯤ ꯍꯥꯏꯗꯤ ꯑꯗꯨꯁꯨ ꯂꯣꯏ ꯂꯩꯔꯕꯅꯦ
ꯈꯣꯏꯁꯨ ꯈꯣꯏꯁꯨ ꯀꯩꯅꯣꯗ ꯂꯩ ꯑꯥꯗ ꯔꯦꯗꯤꯗ ꯂꯩꯔꯕꯣ ꯍꯥꯏꯁꯦ
ꯑꯥ ꯂꯩꯔꯗꯤ ꯂꯩꯌꯦ ꯃꯣꯏ ꯍꯥꯏꯗꯤ ꯒꯦ ꯒꯦ ꯃꯣꯏ ꯃꯤ ꯂꯥꯛꯄꯁꯤꯅ ꯈꯣꯏ ꯌꯥꯝ ꯍꯪꯉꯦꯕ
ꯑꯣ
ꯑꯗꯨꯒ ꯂꯥꯛꯑꯒ ꯑꯗꯨ ꯄꯣꯠ ꯆꯩ ꯂꯣꯏ ꯊꯝꯕꯅꯦ
ꯑꯗꯨꯅ ꯇꯣꯉꯥꯟꯅ ꯆꯥꯔꯖ ꯂꯧꯕ
ꯆꯥꯔꯖ ꯂꯧꯗꯦ ꯑꯗꯨꯝ ꯆꯣꯞꯅꯤꯡꯉꯗꯤ ꯑꯗꯨꯝ ꯆꯣꯞꯇꯣꯏꯅꯦ ꯑꯗꯨꯖꯨꯗꯨꯝ ꯍꯥꯏꯗꯤ ꯑꯩꯈꯣꯏꯅ ꯍꯥꯏ ꯅꯦꯕ ꯈꯣꯏ ꯆꯣꯞꯀꯦ ꯈꯣꯏ ꯄꯤꯌꫭꯅ
ꯑꯣꯀꯦ ꯑꯁ ꯆꯞ ꯆꯥꯔꯦ ꯑꯗꯨꯗꯤ ꯀꯩꯅꯣꯅꯦ ꯑ ꯀꯩꯗꯤ ꯑꯗꯨꯒꯤ ꯈꯣꯏꯒꯤ ꯃꯆꯤꯟꯖꯥꯛꯇꯤ
ꯑꯦ ꯃꯆꯤꯟꯖꯥꯛꯇꯤ ꯑꯗꯨꯗꯤ ꯑꯩꯈꯣꯏꯅ ꯃꯣꯏ ꯃꯣꯏꯅ ꯄ꯭ꯔꯣꯚꯥꯏꯠ ꯇꯧꯔꯛꯇꯣꯏꯖꯦ ꯀꯩꯅꯣ ꯈꯣꯏꯒꯤ ꯆꯩꯗꯣ
ꯑꯣ ꯈꫭꯏꯒꯤ ꯈꯣꯏꯒꯤ ꯆꯩꯒ ꯈꯣꯏ ꯃꯔꯤꯗꯨꯒꯀꯣ
ꯑ
ꯎꯝ ꯑꯗꯨ ꯈꯣꯏꯗꯣ ꯈꯇꯅꯦꯕ ꯑꯗꯨꯒ ꯃꯆꯤꯟꯖꯥꯛꯇꯤ ꯑꯈꯣꯏꯅ ꯁꯤꯗꯩ ꯇꯤꯟꯊ꯭ꯔꯣꯛ ꯕꯣꯔꯥ ꯑꯃ ꯐꯥꯔ ꯄꯨꯔ ꯆꯠꯈ꯭ꯔ ꯂꯣꯏꯔꯦ
ꯑꯗꯨꯒ ꯂꫭꯛꯇꯥꯛꯀꯤ ꯑꯔꯩꯕ ꯉꯥꯒꯩ ꯂꫭꯏ ꯐꯥꯔ ꯄꯨꯔꯑ ꯂꫭꯏꯔꯦ
ꯑꯈꯣꯏ ꯂꯥꯛꯄꯗ ꯂꯣꯛꯇꯥꯛꯀꯤ ꯉꯥ ꯂꯩꯇ꯭ꯔꯦ ꯒꯥꯏꯗꯣ
ꯀꯝꯄ꯭ꯂꯦꯟ ꯑꯃ ꯊꯥꯡꯒꯠꯂꯜꯂꯒ ꯑꯗꯨꯝꯃꯥꯏ ꯇꯧꯒꯥꯏꯔ ꯂꯣꯏꯔꯦ ꯃꯁꯥ ꯅꯥꯟꯅ ꯑꯗꯣ ꯀꯩꯅꯣꯗꯤ ꯅꫭꯏ ꯍꫭꯝ ꯏꯁꯇꯦꯗꯣ ꯃꯤ ꯀꯌꯥ ꯀꯩꯅꯣ ꯇꯧ ꯌꯥꯒꯦ ꯏꯁꯇꯦ ꯇꯧ ꯌꯥꯒꯦ
ꯃꯤ ꯏꯁꯇꯦ ꯇꯧꯕ ꯍꯥꯏꯖꯦ ꯀꯦꯄꯥꯁꯤꯇꯤ ꯑꯗꯨꯝ ꯍꯥꯏꯗꯤ ꯔꯨꯝ ꯑꯍꯨꯝꯃꯨꯛ ꯂꯩꯒꯨꯝ ꯇꯧꯕꯅꯦꯕ ꯑꯗꯨꯝ ꯍꯥꯏꯗꯤ ꯑ ꯑꯦꯔꯥꯎꯟ ꯐꯤꯞꯇꯤꯟ ꯃꯨꯛꯇꯤ ꯑꯗꯨꯝ ꯂꯩ ꯌꯥꯕꯅꯤ
ꯐꯤꯞꯇꯤꯟ
ꯑꯥ
ꯊ꯭ꯔꯤ ꯔꯨꯝꯗꯨꯗ
ꯎꯝ ꯑꯗꯨꯝ ꯑꯈꯣꯏꯅ ꯀꯩꯅꯣ ꯌꯥꯖ ꯑꯈꯣꯏꯗꯤ ꯅꯨꯄꯥ ꯃꯁꯦꯟ ꯉꯥꯛꯇꯅꯤꯅ ꯑꯗꯨꯝ ꯐꯅꯤꯌꯥꯝꯗꯤ ꯆꯟꯅꯤ ꯑꯗꯣ ꯆꯜꯂꯖꯨ ꯍꯥꯏꯗꯤ ꯐ꯭ꯂꯣꯇꯤꯡꯅꯤꯅ ꯃꯊꯛꯇ ꯇꯥꯎꯕꯅꯤꯅ ꯌꯥꯝ ꯀꯥ ꯍꯦꯜ ꯑꯗꯨꯅꯖꯨ ꯌꯥꯔꯣꯏꯗꯕ
ꯑꯣꯀꯦ ꯂꯤꯃꯤꯠꯁꯦ ꯑꯗꯨꯝ ꯐꯤꯞꯇꯤꯟ ꯑꯗꯨꯝ ꯇꫭꯏꯟꯇꯤ ꯕꯧꯗꯤ ꯌꯥꯗꯣꯏꯅꯦꯕ
ꯑꯗꯨꯝ ꯇꫭꯏꯟꯇꯤ ꯕꯧꯗꯤ ꯑꯗꯨꯝ ꯌꯥꯗꯣꯏꯅꯦ
ꯎꯝ ꯊꯣꯏꯅꯒ ꯑꯗꯨꯝ ꯍꯥꯏꯗꯤ ꯑ ꯁꯦꯝꯅꯤꯡꯕ ꯃꯋꫭꯡꯗꯒ ꯁꯦꯝꯃꯒ ꯅꯦꯕ ꯎꯝ
ꯑꯗꯨꯒ ꯆꯥꯕꯝ ꯈꯣꯠꯄꯝꯖꯨ ꯍꯥꯏꯗꯤ ꯀꯩꯅꯣꯗꯨꯗ ꯚꯤꯎ ꯌꯦꯡꯉ ꯆꯥꯅꯝꯅꯦꯅꯀꯣ ꯍꯥꯏꯗꯤ ꯃꯃꯥꯡ ꯃꯃꯥꯡꯗ ꯂꯣꯏ ꯊꯝꯃ ꯂꯩꯔꯝꯅꯦꯕ ꯃꯣꯏ ꯇꯦꯟ ꯈꯜꯒꯠꯂꯒ
ꯌꯥꯝ ꯊꯤ ꯅꯨꯡꯉꯥꯏꯕꯤꯗꯅꯦꯃꯤ
ꯊꯤ ꯅꯨꯡꯉꯥꯏꯕꯤꯅꯦ ꯑꯁ ꯑꯗꯨꯗꯒ ꯑꯃꯨꯛ ꯑꯩ ꯑꯩꯖꯨ ꯍꯦꯛ ꯍꯦꯛ ꯆꯠꯂꯦꯕ ꯑꯩꯖꯨ ꯀꯩꯅꯣꯅꯦꯕ ꯍꯥꯏꯗꯤ ꯁꯤꯗ ꯁꯤꯗ ꯀꯩꯅꯣ ꯇꯧꯔ ꯂꯩꯕꯅꯦꯕ ꯁꯤꯐ ꯇꯧꯔ ꯂꯩꯕꯅꯦꯕ ꯑꯥꯗꯩꯥ ꯑꯩꯖꯦ ꯑꯁꯦꯡꯕꯗꯤ ꯀꯩꯅꯣꯗꯩꯅꯦꯕ
ꯑꯣ ꯃꯣꯏꯔꯥꯡ ꯂꯣꯝꯗꯒꯤ
ꯃꯣꯏꯔꯥꯡꯂꯣꯝꯗ ꯍꯥꯏ ꯑꯗꯨꯒꯤ ꯀꯔꯥꯡꯗꯣ
ꯑꯣ ꯈꯪꯉꯤꯗ ꯑꯥꯏꯂꯦꯟꯗꯣ
ꯑꯥ ꯑꯥꯢꯂꯦꯟ ꯑꯗꯨꯗꯒꯤꯅꯦꯕ
ꯑꯣꯀꯦ
ꯁꯤꯗ ꯍꯣ ꯀꯩꯅꯣ ꯇꯧꯔ ꯂꯩꯕ ꯑꯗꯨꯗꯨꯒꯤꯅꯦ ꯒꯦꯁ ꯍꯥꯎꯁ
ꯑꯣ ꯆꯥ ꯆꯥ ꯑꯗꯣ ꯃꯣꯏ ꯀꯩꯅꯣ ꯂꯩꯌꯦ ꯄꯇꯥ ꯂꯩꯌꯦ ꯄꯣꯟꯇꯦꯅꯦꯀꯣ ꯑꯗꯗꯤ
ꯑꯦ ꯄꯇꯥ ꯂꯣꯏ ꯂꯩꯌꯦ
ꯑꯗꯨꯒꯤ ꯀꯩꯅꯣꯗ ꯐꯨꯝꯗꯤ ꯑꯇꯥꯎꯕ ꯃꯊꯛꯇ ꯁꯥꯏꯗꫭ ꯄꯇꯥ ꯇꯥꯕ꯭ꯔꫭ ꯍꯥꯏꯖꯦ
ꯑꯣ ꯑꯗꯨꯗꯤ ꯇꯥꯗꯦ ꯑꯗꯨ ꯑꯗꯨꯅ ꯀꯅꯣ ꯇꯧꯅꯕ ꯔꯦꯖꯤꯁꯇꯔ ꯇꯧꯔꯒ ꯇꯧꯗꯧꯕ
ꯍꯣꯏꯅꯦ ꯀꯔꯥꯡꯗꯕꯨꯗꯤ ꯄꯇꯥ ꯂꯩꯔꯝꯅꯤꯅꯦ ꯑꯗꯨꯕꯨꯗꯤ ꯚꯤꯂꯦꯖ ꯑꯃ ꯀꯅꯣ ꯔꯦꯁꯇꯥꯔ ꯇꯧꯔ ꯂꯩꯕꯅꯤꯅ
ꯀꯅꯣ ꯇꯧꯕꯗꯣ ꯍꯥꯏꯗꯤ ꯁꯥꯅꯤꯡꯉꯦꯅ ꯄꯪꯁꯥ ꯁꯥꯕꯖꯨ ꯌꯥꯗꯦꯕ
ꯎꯝ
ꯍꯥꯏꯗꯤ ꯔꯦꯖꯤꯁꯇꯔ ꯇꯧꯔꯦꯅ ꯑꯁꯤ ꯁꯥꯖꯒꯦ ꯍꯥꯏꯔꯦꯅ ꯑꯗꯨꯗꯨꯒ ꯁꯥꯗꯣꯏꯅꯦ ꯑ ꯑ ꯑ ꯑꯣꯔꯒꯅꯥꯏꯖꯦꯁꯟ ꯑꯝ ꯂꯧꯕꯅꯦ ꯂꯩꯕꯅꯦ ꯑꯗꯨꯒꯤꯗꯨꯗ ꯂꯧꯔꯒ ꯃꯣꯏꯅ ꯑꯃꯨꯛ ꯆꯠꯇꯧꯕ
ꯑꯣ ꯃꯣꯏ ꯑꯗꯨ ꯄꯥꯏꯕ ꯑꯣꯔꯒꯅꯥꯏꯖꯦꯁꯟ ꯑꯃ ꯂꯩꯕ꯭ꯔ ꯑꯗꯨꯝ
ꯑꯥ
ꯎꯝ ꯑꯣꯀꯦ
ꯑꯗꯨꯝ ꯃꯃꯥꯡ ꯑꯗꯨꯖꯨ ꯑꯃꯨꯛ ꯁꯥꯎꯔꯨꯕꯅꯦ ꯑꯗꯨꯗꯨꯒ ꯀꯅꯣ ꯇꯧꯋꫭ ꯑꯃ ꯀꯩ ꯕꯤꯔꯦꯟꯒꯤ ꯃꯇꯝꯗꯅꯤꯅꯦ ꯑꯗꯨꯗ ꯀꯩꯅꯣ ꯇꯧꯒꯤꯕꯅꯤꯅꯦ ꯄꯨꯂꯞ ꯀꯣꯠꯊꯣꯛꯈꯤꯝꯅꯤꯅꯦ
ꯀꯩꯅꯣꯖꯤꯡꯗꯣ ꯍꯣꯝ ꯏꯁꯇꯦ ꯒꯩꯗꯣ
ꯑ ꯍꯣꯝ ꯏꯁꯇꯦ ꯂꯣꯏ ꯊꯨꯒꯥꯏꯒ꯭ꯔꯝꯅꯦ ꯑꯗꯨꯒ ꯑꯃꯨꯛ ꯅꯧꯅ ꯑꯃꯨꯛ ꯍꯥꯏꯗꯤ ꯀꯩꯅꯣ ꯌꯥꯝ ꯌꯥꯎꯕ ꯃꯣꯏꯅ ꯁꯦꯐꯇꯤꯒꯤ ꯌꯦꯡꯗꯕ ꯑꯗꯨꯝ ꯃꯊꯣꯜ ꯑꯅꯤ ꯑꯍꯨꯝꯒ ꯍꯥꯞꯆꯤꯟꯅꯔꯛꯄ
ꯎꯝ
ꯑꯗꯨꯗꯩꯗꯨꯗ ꯏꯁꯤꯡ ꯃꯊꯛꯇ ꯐ꯭ꯂꯣꯇꯤꯡꯗ ꯇꯧꯔꯒ ꯑꯗꯨ ꯇꯧꯔꯛꯄꯗꯨꯗꯅꯦ ꯁꯦꯐꯇꯤꯗꯨ ꯑꯔꯣꯏꯕꯤ ꯅꯦꯝꯃꯤꯗꯅ
ꯑꯗꯨꯗꯨꯅ ꯑꯗꯨꯗꯨꯒꯤ ꯑꯃꯨꯛ ꯕꯤꯔꯦꯟꯅ ꯇꯧꯔ ꯂꯣꯏ ꯊꯨꯒꯥꯏꯒ꯭ꯔꯦ ꯑꯗꯨꯒ ꯅꯧꯅ ꯑꯃꯨꯛ ꯁꯥꯍꯟꯕꯅꯦ
ꯑꯣꯀꯦ
ꯊꯨꯒꯥꯏꯒ꯭ꯔꯦꯒ ꯍꯥꯏꯖꯦ ꯃꯣꯏ ꯄꯩꯁꯥ ꯃꯆꯦꯠ ꯑꯝꯐꯥꯎ ꯍꯟꯖꯜꯂꯛꯄꯣꯠꯇꯦ ꯃꯣꯏ ꯂꯥꯑꯒ ꯂꯥꯑꯒ ꯑꯗꯨꯝ ꯒꯣꯔꯣ ꯒꯣꯔꯣ ꯆꯤꯡꯈꯥꯏꯔ ꯊꯃꯝꯕꯤꯅꯦ
ꯎꯝ ꯑꯗꯨ ꯕꯤꯔꯦꯟ ꯕꯤꯔꯦꯟ ꯌꯥꯝ ꯄꯟꯒꯅꯨ ꯍꯥꯏꯕꯅꯤꯀꯣ
ꯑꯦ
ꯁꯤꯀꯣꯜꯗ ꯃꯣꯏ ꯄꯣꯂꯤꯇꯤꯀꯦꯜ ꯑꯣꯏꯕ ꯑꯗꯨ ꯑꯗꯥ ꯀꯩꯝ ꯄꯨꯁꯜꯂꯛꯀꯅꫭꯒ ꯍꯥꯏꯕꯅꯦ
ꯑꯣ
ꯑꯗꯣ ꯑꯈꯣꯏ ꯁꯥꯟꯅꯩ ꯕꯤꯔꯦꯟꯖꯤꯗꯤ ꯁꯣꯔꯥꯏꯁꯝ ꯕꯤꯔꯦꯟꯗꯨꯅꯦꯅ
ꯃꯥꯅꯦ ꯕꯤꯔꯦꯟꯑꯖꯦ ꯑꯗꯥꯏꯗ ꯂꯩꯕ ꯕꯤꯔꯦꯟ
ꯅꯪ ꯅꯁꯥꯏꯒꯩ ꯐꯥꯒꯤ ꯄꯪꯇꯧ ꯇꯧꯅꯕꯅꯦꯅ ꯃꯣꯏ ꯑꯃꯨꯛ ꯂꯥꯟꯅ ꯈꯟꯒꯤꯅꯤ
ꯑꯈꯣꯏꯗꯤ ꯑꯈꯣꯏꯗꯤ ꯃꯤꯆꯝꯅꯦꯕ
ꯃꯥꯅꯦ ꯃꯥꯅꯦ
ꯎꯝ ꯃꯣꯏ ꯑꯃꯨꯛ ꯂꯥꯟꯅꯅ ꯈꯟꯒꯤꯅꯤ ꯀꯣꯜꯒ ꯑꯃꯨꯛ ꯔꯤꯖꯦꯛ ꯆꯠꯑꯜꯂꯛꯇꯅꯕ ꯕꯤꯔꯦꯟ ꯄꯜꯂꯨꯏꯅ ꯑꯈꯣꯏ ꯁꯥꯟꯅꯩꯁꯦ ꯕꯤꯔꯦꯟ ꯍꯥꯏꯁꯦ ꯋꯥꯍꯦꯡꯕꯝꯒꯤ ꯁꯣꯔꯥꯏ ꯁꯝ ꯒꯤꯅꯦꯕ ꯑꯇꯩ ꯀꯅꯥꯝ ꯅꯠꯇꯦ
ꯑ
ꯀꯩꯝ ꯇꯧꯖꯦ ꯄꯨꯡ ꯍꯦꯜꯂꯗꯤ ꯀꯥꯟꯗꯦ ꯄꯨꯡ ꯄꯨꯡ ꯍꯦꯜꯂꯗꯤ ꯀꯥꯟꯗꯦꯕꯀꯣ ꯑꯗꫭ ꯑꯃꯃꯨꯛ ꯇꯧꯁꯤ
ꯑꯥ ꯑꯩ ꯑꯣꯀꯦ ꯑꫭꯀꯦ ꯊꯝꯃꯣ ꯊꯝꯃꯣ
ꯃꯥ